ꯍꯜꯂꯣ ꯑ ꯇꯥꯔꯦ ꯇꯥꯔꯦ
ꯑ ꯑ ꯇꯥꯔꯦ ꯇꯥꯔꯦ
ꯀꯔꯤ ꯇꯩꯔꯤ ꯑꯩ ꯐꯝꯃꯒ ꯂꯩ
ꯆꯥꯛ ꯆꯥꯔꯕꯣ
ꯑꯥ ꯆꯥꯒꯔ‌ꯦ ꯅꯪꯗꯤ
ꯑꯩꯁꯨ ꯆꯥꯔꯦ
ꯀꯔꯤ ꯃꯊ‌ꯦꯟ ꯑꯩ ꯎꯝ ꯈꯥꯃꯦꯟ ꯈꯥꯃꯦꯟ ꯑꯁꯥꯡꯕꯗꯣ ꯕ꯭ꯔꯤꯖꯥꯜꯗꯣ ꯑꯗꯨꯒ ꯕ‌ꯦꯂꯟꯗ꯭ꯔꯤꯒ
ꯃꯊꯦꯜꯒ ꯃꯊꯦꯜꯒ ꯌꯥꯝꯅ ꯊꯣꯡꯉ ꯆꯥꯏꯀꯣ ꯌꯥꯝ ꯍꯥꯎꯔꯝꯒꯅꯤ
ꯑꯗꯨꯒ ꯀꯥꯉꯧꯗ‌ꯣ ꯀꯥꯉꯧ ꯑꯃꯒ ꯇꯧꯋꯤ ꯀꯥꯉꯧ ꯑꯃ ꯇꯧꯋ‌ꯦꯕ
ꯃꯊꯦꯜ ꯌꯥꯝꯃꯟꯗꯅ ꯀꯣꯛ ꯉꯥꯎꯗ꯭ꯔꯣ
ꯑꯗꯨꯒ ꯃ‌ꯣꯔ‌ꯣꯛ ꯃ‌ꯦꯠꯄ ꯑꯃꯒ
ꯑꯗꯨꯅꯦ ꯍꯥꯏꯁꯦ ꯃꯊꯦꯜ ꯃꯊꯦꯜ ꯌꯥꯝꯃꯟꯗꯅ ꯀꯣꯛ ꯉꯥꯎꯗ꯭ꯔꯕ
ꯎꯝ ꯅꯣꯏꯒꯤꯗꯤ
ꯑꯩꯒꯤꯗꯤ ꯃꯥꯏꯔꯦꯟ ꯊꯣꯡꯕ ꯆꯥꯏꯌꯦ
ꯃꯥꯏꯔ‌ꯦꯟꯗ‌ꯣ ꯅꯣꯏꯒꯤꯔꯥ ꯆꯤꯡꯒꯤꯔꯥ
ꯆꯤꯡꯒꯤ ꯅꯠꯇꯦ ꯏꯪꯈꯣꯟꯗ ꯍꯧꯕꯗꯣ
ꯅꯄꯣꯛ ꯅꯄ ꯇꯧꯕ꯭ꯔꯥ
ꯍꯣꯏ ꯅꯝ ꯅꯞ ꯇꯧꯔꯒ ꯌꯦꯂꯣ ꯑꯣꯏꯔꯒ ꯍꯥꯎꯋꯦ
ꯍꯧꯖꯤꯛꯀꯥꯟꯗꯤ ꯃꯥꯏꯔ‌ꯦꯟꯒꯨꯝꯕꯁꯨ ꯍꯥꯎꯕ ꯆꯥꯕ ꯐꯪꯗ꯭ꯔꯦꯗ
ꯑꯗꯨꯅꯦ ꯍꯥꯏꯁꯦ ꯃꯥꯏꯔ‌ꯦꯟꯁꯨ ꯑꯍꯥꯎꯕ ꯐꯪꯗ꯭ꯔꯦ ꯑꯌꯥꯝꯕꯅ ꯃꯍꯤ ꯏꯂꯥꯡ ꯂꯥꯡꯕꯗꯣ ꯅꯞ ꯄ ꯐꯪꯗ꯭ꯔꯦꯕ
ꯆꯤꯡ ꯆꯤꯡꯗ ꯍꯧꯕꯗꯤ ꯈꯔ ꯍꯥꯎꯋꯦ
ꯍꯣꯏ
ꯑꯩꯈꯣꯏ ꯂꯩꯕꯥꯛꯇ ꯍꯧꯕꯗꯨꯗꯤ ꯍꯥꯎꯇꯦ ꯎ
ꯉꯁꯤꯗꯤ ꯀꯔꯤ ꯇꯧꯔꯒ ꯂꯩꯒꯅꯤ
ꯑꯩ ꯑꯗꯨꯝ ꯇꯨꯝꯃꯒ ꯂꯩꯔꯤꯅꯤꯗ ꯊꯃꯜ ꯂꯩꯇꯦ ꯑꯩꯒꯤ ꯊꯕꯛꯁꯦ ꯇꯨꯝꯕ
ꯌꯥꯝ ꯅꯨꯡꯔ ꯌꯥꯝ ꯑꯣꯏꯖꯒꯅꯤꯕꯣ
ꯅꯣꯏꯅꯦ ꯅꯨꯆꯥ ꯅꯨꯨꯄꯤꯗꯤ ꯁ꯭ꯀꯨꯜ ꯆꯠꯄ꯭ꯔꯣ
ꯆꯠꯇꯦ ꯇꯃꯒꯅꯥꯌꯦ
ꯎꯁꯦꯁꯨꯇꯤꯔ
ꯍꯣꯏ
ꯅꯂꯅꯦ ꯏ ꯊꯃꯒꯦ
ꯎꯝ
ꯔꯗꯥ ꯍꯉ ꯇ꯭ꯔꯃꯗ
ꯅꯨꯡꯗꯥꯡꯁꯨ ꯊꯦꯡꯅ ꯑꯃꯨꯛ ꯇꯨꯝꯃꯦ ꯌꯥꯍꯧꯔꯛꯄꯗꯁꯨ ꯑꯃꯨꯛ ꯄꯨꯡ ꯃꯉꯥ ꯇꯥꯗ꯭ꯔꯤꯉꯩꯗ ꯍꯧꯒꯠꯄ ꯑꯗꯨꯒꯤ ꯑꯃꯨꯛ ꯇꯣꯡꯗ꯭ꯔꯦ
ꯎꯝ ꯎꯝ
ꯅꯣꯏ ꯊꯋꯥꯏꯗ ꯃꯩ ꯂꯥꯛꯄ꯭ꯔꯣ
ꯃꯗꯤ ꯂꯥꯛꯏ ꯑꯁꯩꯗꯤ ꯃ ꯃꯥꯏ ꯃꯠꯇ꯭ꯔꯦ
ꯍꯣꯏ
ꯍꯥꯥ
ꯅꯨꯡꯁꯥꯗꯤ ꯊꯣꯛꯄ꯭ꯔꯥ
ꯅꯨꯡꯁꯥ ꯍꯣꯏ ꯊꯣꯛꯑ
ꯉꯁꯥꯏ ꯅꯣꯡ ꯈꯔ ꯈꯔ ꯆꯨꯑꯦ ꯁꯤꯗ
ꯑꯩꯈꯣꯏꯗ ꯍꯧꯖꯤꯛ ꯈꯛꯇ ꯉꯥꯛ ꯊꯣꯛꯏꯗ ꯅꯨꯡꯁꯥꯗꯤ
ꯎ ꯎꯝ
ꯅꯣꯏꯗꯤ ꯅꯣꯡ ꯆꯨꯕ ꯏꯁꯤꯡꯗꯣ ꯊꯥꯛꯅꯕ ꯂꯧꯕ꯭ꯔꯥ
ꯂꯧꯗꯦ
ꯂꯩ ꯂꯧꯐꯝ ꯁꯦꯝꯗꯦ
ꯑꯝ
ꯊꯛꯅꯕꯒꯤ ꯏꯁꯤꯡꯗꯤ ꯂꯩꯕ ꯅꯠꯇ꯭ꯔꯣ
ꯊꯥꯛꯅꯕ ꯎꯝ ꯑꯃ ꯖꯥꯔ ꯌꯩꯟꯕꯗꯣ ꯕꯖꯥꯔꯗ ꯥꯖꯥꯔ ꯕꯪꯇꯜꯗꯣ ꯑꯗꯨ ꯂꯧꯋꯦ
ꯑꯗꯨꯗꯣ ꯍꯞꯇꯥꯗ ꯀꯌꯥ ꯀꯌꯥ ꯊꯛꯄ꯭ꯔꯣ
ꯍꯞꯇꯥꯗ ꯏꯕꯥꯅꯤ ꯏꯅꯥꯎꯅꯨꯄꯥꯒ ꯑꯩꯒ ꯊꯛꯑꯗꯤ ꯍꯞꯇꯥꯗ ꯑꯃꯃꯝ
ꯑꯁ ꯍꯞꯇꯥꯗ ꯂꯨꯄꯥ ꯌꯥꯡꯈꯩ ꯌꯥꯡꯈꯩ
ꯎꯝ ꯊꯥꯗ ꯆꯅꯤ ꯆꯍꯨꯝ ꯃꯨꯀ ꯆꯪꯕ
ꯑꯗꯨꯅꯦ ꯍꯥꯏꯁꯦ ꯑꯗꯨꯅ ꯐꯨꯠꯇ꯭ꯔꯁꯨ ꯊꯥꯁꯨ ꯍꯛꯆꯥꯡꯗ ꯀꯔꯤꯁꯨ ꯇꯧꯗꯕꯀꯣ
ꯎꯝ ꯃꯣꯏ ꯏꯁꯤꯡ ꯁꯦꯟꯐꯝꯅꯀꯣ ꯃꯣꯏ ꯍꯤꯗꯥꯛ ꯊꯝꯃꯒ ꯐꯤꯜꯇꯔ ꯇꯧꯔꯒ ꯌꯣꯟꯂꯛꯇꯣ
ꯑꯩꯈꯣꯏ ꯕꯖꯥꯔꯗ ꯂꯩꯕꯁꯤꯡꯗꯤ ꯑꯗꯨ ꯉꯥꯛꯇ ꯊꯛꯄꯅꯦ ꯂꯩꯔꯒ ꯌꯨꯝ ꯕꯔꯥꯗ ꯂꯩꯕ ꯈꯣꯏꯗꯣ ꯍꯣꯁꯇꯦꯜ ꯈꯣꯏ ꯂꯣꯏ ꯑꯗꯨ ꯂꯩꯔꯒ ꯊꯛꯄꯅꯦ ꯎꯝ
ꯑꯩꯈꯣꯏꯗꯤ ꯁꯤꯗ ꯐꯨꯠꯇ꯭ꯔꯗꯤ ꯊꯛꯇ꯭ꯔꯔꯤꯅꯦ
ꯎꯝ ꯑꯗꯨ ꯌꯨꯝꯗ ꯂꯩꯔꯗꯤ ꯑꯗꯨꯝ ꯄꯨꯜꯂꯦꯗ ꯑꯩꯈꯣꯏꯁꯨ
ꯐꯨꯠꯇꯕꯤꯗ ꯊꯛꯑꯗꯤ ꯍꯦꯛꯇ ꯂꯣꯛ ꯊꯨꯡꯒꯦ ꯇꯧꯌꯦꯕ ꯈꯅꯥꯎ ꯅꯥꯔꯒ ꯀꯣ
ꯎꯝ ꯑꯗꯨꯗꯗꯤ ꯃꯍꯤꯛꯇꯣ ꯌꯥꯝꯕꯅꯤꯅ
ꯎꯝ ꯅꯣꯏꯗꯤ ꯀꯣꯏꯕꯒ ꯆꯠꯇ꯭ꯔꯣ
ꯑꯦ ꯀꯣꯏ ꯀꯣꯏꯅꯕ ꯃꯤ ꯂꯩꯇꯦ ꯎꯕꯤ ꯅ ꯃꯃꯤ ꯂꯩꯥꯏꯇꯦ
ꯐꯤ ꯄꯨꯔꯣꯍꯦ ꯌꯨꯝ ꯄꯥꯟꯕ ꯃꯇꯝꯗꯤ ꯌꯧꯔꯅꯤ
ꯐꯪꯗ꯭ꯔꯦ ꯁꯤꯠꯇ꯭ꯔꯦ
ꯅꯆꯤꯟ ꯅꯆꯤꯟ ꯊꯤꯒꯅꯣ ꯀ꯭ꯤꯌꯨꯗ ꯂꯦꯡꯉꯒ ꯂꯩꯕꯗꯣ
ꯊꯤꯗꯦ ꯐꯪꯗ꯭ꯔꯦ ꯊꯤꯕꯤꯔꯣ ꯅꯣꯏꯅ
ꯆꯍꯤ ꯀꯌꯥ ꯁꯨꯔꯒꯦ
ꯁꯍꯤꯗꯤ ꯑꯥ ꯌꯧꯔꯦ
ꯇꯨꯨ꯭ꯋꯦꯟꯇꯤꯁꯥꯚꯦꯜ
ꯆꯍꯤ ꯈꯪꯗꯦ
ꯆꯍꯤꯗꯣ ꯌꯥꯝꯃꯗꯤ ꯍꯌꯦꯡ ꯋꯥꯏ ꯆꯍꯤ ꯌꯥꯝꯃꯀꯥꯟꯗ ꯁꯤꯠꯇ꯭ꯔ ꯁꯤꯠꯇꯅ ꯂꯩꯍꯧꯗꯣꯏꯅꯤꯀꯣ ꯂꯩꯁꯥꯕꯤ ꯑꯔꯤꯕꯤ ꯑꯣꯜꯂꯒ ꯂꯩꯖꯅꯤ ꯌꯨꯝ ꯄꯥꯟꯕ ꯃꯇꯝꯗ ꯄꯥꯜꯍꯧꯔꯣ ꯍꯧꯖꯤꯛꯇꯤ ꯅꯣꯏ ꯌꯨꯝ ꯄꯥꯜꯔꯗꯤ ꯆꯞ ꯆꯥꯔꯅꯤꯌꯦ
ꯎꯝ ꯑꯩꯗꯤ ꯈꯔ ꯉꯜꯂꯤꯗ ꯑꯩꯒꯤꯗꯤ
ꯉꯟꯗ꯭ꯔꯦꯗ ꯅꯪꯒꯤ ꯅꯪꯒꯤ ꯃꯔꯨꯞꯁꯤꯡ ꯄꯥꯟꯈ꯭ꯔꯗꯨꯗꯤ
ꯍꯣꯏ ꯈꯔꯆꯤꯡ ꯈꯔꯗꯤ ꯄꯥꯟꯈ꯭ꯔꯦ ꯑꯩꯒ ꯁ꯭ꯀꯨꯜ ꯑꯩ ꯁ꯭ꯀꯨꯜ ꯀꯥꯞꯃꯤꯟꯅꯕ ꯏꯃꯥꯟꯅꯕꯤ ꯈꯣꯏꯗꯣ ꯈꯔꯗꯤ ꯑꯗꯨꯝ ꯄꯥꯟꯈ꯭ꯔꯦꯗ ꯃꯆꯥ ꯐꯥꯎ ꯂꯩꯔꯦꯗ
ꯑꯗꯨꯅꯦ ꯍꯥꯏꯔꯤꯁꯦ ꯅꯪꯗꯤ ꯍꯧꯖꯤꯛꯐꯥꯎ ꯄꯥꯟꯕ ꯃꯇꯝ ꯅꯠꯇ꯭ꯔꯦ ꯑꯃꯨꯛ ꯍꯥꯏ ꯍꯧꯖꯤꯛꯁꯨ ꯑꯃꯨꯛ ꯂꯩꯇꯦ ꯍꯥꯏ ꯀꯅꯥꯅ ꯊꯥꯖꯒꯗ꯭ꯔꯕ
ꯍꯣꯏ ꯏꯃꯥꯟꯅꯕꯤꯈꯣꯏꯗꯤ ꯉꯟꯇꯥ ꯄꯥꯟꯕꯅꯦ ꯑꯩꯒꯤꯗꯤ ꯉꯜꯂꯤꯗ ꯃꯣꯏꯅ ꯉꯟꯇꯥ ꯄꯥꯟꯕꯒꯤ
ꯑꯗꯨꯅꯦ ꯉꯟꯗ꯭ꯔꯦ ꯉꯜꯂꯒ ꯎꯝ ꯊꯤꯔꯣ ꯊꯤꯔꯒ ꯆꯍꯤ ꯑꯍꯨꯝ ꯃꯔꯤ ꯈꯪꯅꯔꯗꯤ ꯆꯍꯤꯗꯣ ꯊꯥꯔꯇꯤ ꯍꯥꯏꯔꯅꯤꯅꯦ ꯆꯍꯤ ꯑꯍꯨꯝ ꯃꯔꯤ ꯅꯨꯡꯁꯤꯅꯔꯣ ꯑꯗꯨ ꯑꯣꯏꯔꯗꯤ ꯆꯍꯤ ꯊꯥꯔꯇꯤꯗꯣ ꯗꯨꯝ ꯌꯥꯎꯈ꯭ꯔꯅꯤ
ꯍꯝ ꯑꯩꯗꯤ ꯌꯨꯝ ꯄꯥꯟ ꯄꯥꯟꯕ ꯃꯇꯝ ꯌꯧꯔꯦ ꯍꯥꯏꯔ ꯀꯥꯟꯗ ꯆꯍꯤ ꯑꯃ ꯋꯥꯠꯂꯁꯨ ꯑꯗꯨꯝ ꯄꯥꯟꯒꯅꯤꯗ ꯍꯧꯖꯤꯛꯇꯤ ꯈꯔ ꯋꯥꯠꯂꯤ ꯑꯗꯨ
ꯑꯁ ꯅꯨꯡꯁꯤꯅꯔ ꯀꯨꯏꯔꯒ ꯅꯨꯡꯁꯤꯅꯕꯗꯨꯅ ꯐꯠꯇ꯭ꯔꯅꯦ ꯈꯨꯗꯛꯇ ꯅꯨꯡꯁꯤꯕ ꯊꯦꯡꯅꯔꯒ ꯆꯦꯟꯕꯗꯨꯅ ꯐꯕ꯭ꯔꯥ ꯆꯍꯤ ꯑꯍꯨꯝ ꯃꯔꯤ ꯅꯨꯡꯁꯤꯅꯔꯒ ꯆꯠꯄꯗꯨꯅ ꯐꯕ꯭ꯔꯣ ꯆꯍꯤ ꯑꯃ ꯑꯅꯤ ꯈꯛꯇꯅꯗꯤ ꯌꯧꯄꯥꯟꯗꯦꯗ ꯆꯍꯤ ꯃꯉꯥ ꯇꯔꯨꯛ ꯃꯉꯥ ꯑꯍꯨꯝ ꯃꯔꯤꯗꯅ ꯅꯨꯡꯁꯤꯕ ꯍꯦꯟꯕꯅꯦ
ꯑꯗꯣ ꯆꯍꯤ ꯃꯔꯤ ꯃꯉꯥ ꯅꯨꯡꯁꯤꯕꯗꯣ ꯃꯤꯅꯗꯤ ꯅꯨꯡꯁꯤꯗꯦ ꯅꯨꯡꯁꯤꯅꯗꯦ ꯍꯥꯏꯌꯦ ꯑꯃꯈꯛ ꯑꯃ ꯑꯅꯤ ꯍꯦꯟꯅ ꯌꯨꯝ ꯄꯥꯟꯕ ꯀꯥꯟꯗ ꯅꯨꯡꯁꯤꯌꯦ ꯍꯥꯏꯌꯦ
ꯅꯠꯇꯦꯗ ꯅꯨꯡꯁꯤꯕ ꯄꯣꯠꯇꯤ ꯊꯝꯃꯣꯏꯗ ꯑꯗꯨꯝ ꯆꯨꯔꯒ ꯂꯩꯔꯕꯅꯤꯅ
ꯅꯣꯏꯗꯤ ꯍꯣꯏ ꯈꯪ ꯊꯦꯡꯅꯒꯔꯃꯤꯅ ꯈꯪꯕꯒꯨꯝ-ꯈꯪꯕꯒꯨꯝ ꯇꯩꯅꯤ ꯆꯍꯤ ꯀꯌꯥꯅꯣ ꯅꯣꯏꯑꯅꯤ
ꯏꯕꯥꯅꯤꯗꯤ ꯆꯍꯤ ꯑꯃꯈꯛꯇꯪꯅꯤꯗ
ꯑꯗꯨꯅꯦ ꯑꯩꯁꯨ ꯑꯃꯈꯛꯇ ꯈꯪꯅꯔꯒ ꯑꯗꯨꯝ ꯌꯥꯅꯤ ꯅꯣꯏꯅꯤꯗꯧꯅ
ꯏꯕꯥꯅꯤ ꯆꯍꯤ ꯑꯃꯈꯛꯇꯪ ꯈꯪꯅꯔꯒ ꯍꯧꯖꯤꯛ ꯄꯪꯈꯛ ꯈꯟꯅꯔꯤꯗꯨꯣ ꯎꯗ꯭ꯔꯣ
ꯑꯣ ꯈꯟꯅꯕꯗꯣ ꯅꯨꯡꯁꯤꯕꯒꯤ ꯈꯟꯅꯩꯅꯦ
ꯅꯨꯡꯁꯤꯗꯕꯒꯤꯅꯤ ꯈꯟꯅꯔꯤꯗꯣ ꯅꯨꯡꯁꯤꯕꯗꯩ ꯀꯩꯗꯧ ꯅꯨꯡꯗꯁꯨ ꯈꯟꯅꯔꯦ
ꯈꯟꯅꯔꯁꯨ ꯑꯗꯨꯝ ꯍꯦꯛ ꯍꯦꯛ ꯅꯨꯡꯁꯤꯅꯕꯗꯨꯧꯅ ꯍꯦꯟꯅ ꯅꯨꯡꯁꯤꯕꯒꯤ ꯃꯒꯨꯟꯅ ꯍꯥꯏꯔꯅꯦ
ꯅꯨꯡꯁꯤꯅꯗ꯭ꯔꯦꯗ ꯍꯧꯖꯤꯛꯁꯤ ꯄꯩꯗ ꯂꯩꯔꯦꯗ ꯍꯌꯦꯡ ꯍꯣꯔꯦꯟꯗꯤ ꯀꯔꯤ ꯌꯦꯟꯁꯥꯡ ꯊꯣꯡꯡꯂꯒ ꯑꯃꯨꯛ ꯆꯥꯒꯅꯤ
ꯈꯥꯎ ꯑꯦ ꯍꯤꯟꯖꯥ ꯆꯒꯣ ꯆꯥꯕꯠꯇ ꯑ ꯑꯗꯨꯨꯝ ꯆꯥꯔꯒꯂ ꯎꯝ ꯃꯔꯦꯟꯁꯨ ꯅꯨꯡꯗꯥꯡꯗ ꯆꯥꯔꯒ ꯅꯨꯡꯉꯥꯏꯇꯕ ꯃꯥꯏꯔꯦꯡꯒꯨꯝꯕꯗꯤ ꯑꯌꯨꯛꯇ ꯍꯥꯎꯕꯅꯤ
ꯆꯥꯔꯒ ꯇꯨꯝꯕꯗ ꯅꯨꯡꯉꯥꯏꯇꯕꯅꯦ ꯏꯟꯁꯥꯡ ꯅꯥꯄꯤꯁꯨ ꯀ ꯏꯟꯁꯥꯡ ꯅꯨꯨꯄꯤ ꯌꯣꯟꯕꯁꯤꯡꯁꯨ ꯏꯟꯁꯥꯡ ꯅꯨꯄꯤ ꯅꯨꯄꯤ ꯆꯞ ꯆꯞ ꯃꯥꯟꯅꯕ ꯉꯥꯛꯇ ꯌꯣꯟꯗ꯭ꯔꯥ
ꯎꯝ ꯑꯗꯨꯅꯦ ꯑ ꯅꯍꯥꯟ ꯕꯖꯥꯔ ꯊꯧꯕꯗꯣ ꯆꯥꯟꯗꯕꯅ ꯌꯥꯥꯎꯁꯨꯣ ꯂꯩꯏꯇꯅꯤ ꯂꯩ
ꯑꯗꯨꯅꯦ ꯍꯥꯏꯁꯦ ꯀꯣꯕꯤꯗꯤ ꯌꯥꯎꯔꯁꯨ ꯆꯥꯐꯝ ꯈꯪꯗꯦꯀꯣ ꯕ꯭ꯂꯦꯟ ꯗ꯭ꯔꯤ ꯊꯣꯡꯐꯝ ꯗ ꯈꯥꯃꯦꯟ ꯂꯩꯔꯁꯨ ꯈꯃꯦꯟꯒ ꯀꯔꯤꯒ ꯌꯥꯅꯔꯒ ꯆꯥꯒꯅꯤ ꯍꯥꯏꯕꯗꯣ ꯈꯪꯅꯕꯅꯦ
ꯎꯝ ꯈꯟꯉ ꯍꯧꯖꯤꯛꯀꯥꯟꯗꯤ ꯉꯥ ꯑꯍꯥꯎꯕ ꯊꯝꯂꯗꯤ ꯆꯥ ꯉꯅꯨꯡꯉꯥꯏ꯭ꯔꯦ
ꯎꯝ ꯀꯔꯣ ꯑꯈꯥꯕꯤ ꯂꯩꯔꯁꯨ ꯀꯔꯤꯒ ꯄꯥꯟꯅꯔꯒ ꯆꯥꯒꯅꯤ ꯍꯥꯏꯕꯁꯨ ꯈꯪꯗꯔꯦ
ꯎꯝ
ꯑꯗꯨꯅꯤ ꯍꯥꯏꯁꯦ ꯍꯋꯥꯏꯅ ꯍꯋꯥꯏꯅ ꯐꯔꯦꯅꯦ
ꯎꯝ ꯈꯃꯦꯟ ꯈꯥꯝꯃꯦꯅ ꯈꯥꯕꯗꯣ
ꯑꯥ
ꯃꯩꯗ ꯃꯩꯗ ꯇꯧꯔꯒ ꯃꯔꯣꯛ ꯃ ꯑꯃꯇꯒ ꯍꯥꯎꯍꯧꯕꯅꯦ
ꯑꯁ ꯑꯩꯗꯤ ꯑꯈꯥꯕ ꯆꯥꯕ ꯌꯥꯗꯣꯏꯅꯦ ꯅꯣꯏꯔꯁꯨ
ꯑꯩꯗꯤ ꯑꯗꯨꯝ ꯄꯥꯝꯃꯤ ꯑ ꯈꯥꯕ ꯊꯨꯝꯕ ꯍꯦꯟꯅ ꯑꯈꯥꯕꯗꯤ ꯄꯥꯝꯃꯤ ꯎꯝ ꯊꯨꯝꯕꯗꯤ ꯑꯩꯒ ꯆꯥꯟꯅꯗꯕ ꯃꯥꯂꯦꯗ
ꯍꯣꯏ ꯑꯈꯥꯕ ꯆꯥꯕ ꯌꯥꯗꯦ ꯍꯥꯏꯗꯤ ꯑꯈꯥꯕ ꯍꯦꯛ ꯆꯥꯕꯤꯔꯕ ꯀꯣꯛꯁꯦ ꯂꯨꯝꯕꯔꯥ ꯉꯥꯎꯕꯔꯥ ꯂꯥꯏꯐꯝ ꯆꯥꯐꯝ ꯈꯪꯉꯔ
ꯎ ꯅꯪ ꯅꯪꯒꯤ ꯍꯛꯆꯥꯡꯅ ꯌꯥꯗꯕ ꯀꯣ
ꯎꯝ ꯑꯩꯗꯤ ꯀꯣꯡ ꯈꯥꯕ ꯆꯥꯕꯤꯔꯕ ꯍꯧꯖꯤꯛ ꯆꯥꯕ ꯂꯣꯏꯕ ꯀꯣꯂꯤꯛ ꯐꯥꯎ ꯐꯦꯡꯗ꯭ꯔꯤꯉꯩꯗꯀꯣ ꯇꯦꯕꯥꯗ ꯑꯗꯨꯝ ꯐꯝꯅ ꯐꯝꯅ ꯀꯣꯡ ꯉꯥꯎꯕ ꯍꯧꯔꯅꯤ ꯑꯗꯨꯒ ꯉꯁꯤ ꯇꯨꯝꯃꯦꯗꯨꯅ ꯍꯌꯦꯡ ꯍꯧꯒꯠꯂꯛ ꯈꯨꯗ ꯀꯣꯛꯇꯣ ꯂꯨꯝꯗꯅ ꯌꯥꯔ ꯅꯣꯏꯔꯁꯨ ꯏꯗꯣ ꯌꯥꯝ ꯁꯣꯟꯕ ꯃꯥꯜꯂꯦ ꯍꯥꯏꯗꯤ
ꯎꯝ
ꯗꯣꯒꯤꯅꯤ ꯑꯁ ꯑꯩꯗꯤ ꯀꯣ ꯁꯥ ꯉꯥꯛꯇ ꯆꯥꯕꯅꯤꯅ ꯕꯣꯗꯤꯒꯁꯦ ꯂꯣꯏꯔꯦꯗ
ꯅꯣꯏꯗꯤ ꯁꯥ ꯑꯌꯥꯝꯕ ꯆꯥꯕ꯭ꯔꯣ
ꯍꯣꯏ ꯑꯌ ꯑꯌꯨꯛꯇꯗꯤ ꯀꯥꯡꯁꯣꯏ ꯊꯣꯡꯕ ꯆꯥꯔꯤꯗꯅ
ꯎꯝ
ꯅꯨꯡꯗꯥꯡꯗꯗꯤ ꯅꯨꯡꯗꯥꯡꯗꯗꯤ ꯅꯨꯡꯗꯥꯡꯗꯗꯤ ꯁꯥ ꯑꯍꯥꯎꯕ ꯉꯥꯛꯇ ꯆꯥꯏ
ꯑꯩ ꯍꯣꯏ ꯑꯩꯗꯤ ꯏꯁꯗ ꯑꯗꯨꯝ ꯄꯥꯝꯃꯦ